ꯍꯜꯂꯣ
ꯑꯥ ꯇꯕ꯭ꯔ‌ꯣ ꯅꯣꯏ ꯈ‌ꯣꯏꯔꯥꯝꯅ‌ꯦ
ꯀꯔꯤ ꯗꯧꯔꯤꯅꯣ ꯍꯨꯖꯤꯛ
ꯇꯃꯒꯗꯤ ꯂꯩꯌꯦ
ꯍꯔ ꯈꯥꯝ ꯃꯣꯏ ꯈꯣꯏ ꯍꯜ ꯑꯩꯖꯦ
ꯑꯥ
ꯐꯤꯕꯔꯁꯦ ꯇꯧꯕꯀꯣ
ꯑꯁ ꯀꯒ ꯐꯤꯕꯔ ꯇ ꯎꯔꯅꯦ ꯑꯩꯖ
ꯈꯪꯅꯔꯅꯦ ꯍꯧꯖꯤꯛ ꯐꯤꯚꯔꯗꯣ ꯃꯩꯇꯩꯔꯣꯟꯗ ꯀꯩꯅꯣ ꯍꯥꯏꯕꯗꯣ ꯑꯩ ꯀꯥꯎꯈ꯭ꯔꯦꯕ ꯄꯣꯖꯤꯛꯇꯨ
ꯀꯣꯛ ꯆꯤꯛꯄ ꯍꯥꯏꯕ ꯇꯥꯔꯁꯤꯅꯦ
ꯑꯥ ꯀꯣꯛꯇꯤ ꯆꯤꯛꯇꯦꯕꯀꯣ ꯑꯗꯨ ꯑꯥ ꯂꯩꯥꯏꯍꯥꯎꯗꯤ ꯍꯧꯋ ꯂꯩꯥꯏꯍꯥꯎ ꯍꯥꯏꯗꯨꯅꯦ ꯂꯥꯏꯍꯥꯎ ꯍꯧꯋꯦꯕꯀꯣ
ꯑꯣ
ꯎꯝ ꯃꯦꯔꯥ ꯇꯅꯖꯤ ꯋꯥ ꯋꯥꯒꯁꯦ ꯍꯥꯏꯕ ꯌꯥꯝ ꯅꯨꯡꯉꯥꯏꯇꯦꯕ
ꯎꯝ ꯌꯥꯝ ꯅꯨꯡꯉꯥꯏꯇꯦ ꯌꯥꯝ ꯐꯕ ꯑꯣꯏꯁꯤꯅ
ꯆꯥꯎꯥꯛ ꯇꯤ ꯆꯔꯕꯨ
ꯑꯁ ꯆꯥꯈ꯭ꯔꯩ
ꯑꯩ ꯏꯟꯖꯥꯡ ꯆꯥꯒꯦ
ꯎꯝ ꯃꯆꯤꯗꯣ ꯑꯥ ꯀꯣꯕꯤ ꯑꯣꯏꯅ ꯆꯥꯏꯗꯥ
ꯑ ꯑꯁ ꯅꯪꯗꯤ ꯀꯣꯕꯤ ꯀꯣꯕꯤ ꯍꯧꯖꯤꯛ ꯍꯥꯎꯔꯝꯅꯤꯅꯦ ꯑꯗꯨꯗꯤ
ꯑꯁ ꯀꯨꯕꯤ ꯍꯟꯗꯛ ꯌꯥꯝ ꯍꯥꯎꯕꯅꯦ ꯑꯥ ꯌꯥꯝꯍꯧꯌꯦ ꯀꯣꯕꯤꯒ ꯀꯕꯤꯗꯥ ꯈꯔ ꯎꯤ ꯎ ꯎꯆ ꯎꯆꯤꯗꯣ ꯍꯥꯞꯄꯒ ꯊꯣꯡꯕ ꯑꯣ ꯍꯧꯕꯅꯦ
ꯍꯧꯔꯝꯅꯤ ꯑꯗꯤ ꯑꯁ ꯎꯝ ꯅꯡꯒꯤꯔꯦ ꯅꯪꯒꯤ ꯅꯪꯒꯤ ꯭ꯔꯥ ꯑꯅꯤ
ꯑꯩ ꯎꯝ ꯄꯨꯔꯥ ꯕꯤꯔꯌꯥꯅꯤ
ꯀꯩ ꯍꯦꯟꯖꯡ ꯑꯁ ꯌꯥꯏ ꯑꯃꯨꯀ ꯑꯁ ꯑꯃꯨꯛꯀ ꯍꯪꯕꯗꯣ ꯑꯃꯛꯀ ꯑꯩ ꯀꯩꯅꯩꯅꯣ ꯃꯣꯏꯣꯏ ꯏꯪꯂꯤꯁꯇ ꯍꯥꯏꯕꯗꯨꯣ ꯏꯂꯤꯐꯦꯟ ꯍꯥꯏꯗꯔꯥ ꯑꯗꯨꯔ ꯃꯩꯇꯩꯂꯣꯟꯗ ꯍꯥꯏꯕ ꯈꯪꯗꯦꯕ ꯕ ꯏꯂꯤꯐꯦꯟ ꯍꯥꯏꯗꯨꯅꯦ ꯏꯂꯤꯐꯦꯟ ꯑꯗꯣ ꯅꯪ ꯍꯥꯏꯔꯗꯤ ꯅꯪ ꯈꯪꯉꯗꯤ ꯍꯥꯏꯕꯅꯦ
ꯁꯟꯊꯤ ꯍꯥꯏꯕ ꯃꯥꯜꯂꯤꯅꯦ
ꯁꯟꯊꯤꯗꯤ ꯑꯣꯏꯔꯝꯃꯣꯏꯗ ꯃꯥꯗꯤ ꯆꯥꯎꯋꯦꯗꯅ
ꯆꯥꯎꯕꯒꯤ ꯑꯝ ꯏꯕꯨꯡ ꯖꯥꯎ ꯑꯣꯏꯔꯝꯅꯤ ꯏꯕꯨꯡꯖꯥꯎ
ꯃꯥꯏ ꯅꯥꯀꯣꯡꯁꯨ ꯌꯥꯝ ꯁꯥꯡꯉꯦꯗꯅ ꯑꯗꯨꯅ
ꯑꯝ ꯑꯁ ꯑꯗꯨꯗꯤ ꯍꯧꯕꯅꯦ
ꯑꯁꯥꯏꯣ ꯀꯣꯡꯗꯣ ꯑꯥꯏꯁ ꯀꯨ ꯆꯥꯎꯁꯤ ꯇ ꯀꯣ ꯕꯦꯔꯥꯅꯤ
ꯌꯥꯝ ꯐꯥꯎꯔꯒꯅꯤ ꯑꯗꯨꯏꯗꯤ ꯅꯨꯡꯉꯥꯏꯔꯤꯅꯦ ꯅꯔꯁꯦ
ꯃꯣꯔꯣꯛ ꯁꯥꯕꯗꯣ ꯃꯣꯔꯣꯛꯇꯣ ꯑꯅꯤ ꯑꯍꯨꯝ ꯎꯔꯒ ꯑꯁ ꯊꯨꯝꯗꯒ ꯈꯔ ꯊꯥ ꯌꯥꯝꯍꯜꯂꯒꯀꯥꯏ ꯑꯗꯨꯗ ꯁꯤꯡꯖꯨꯒ ꯆꯥꯕ ꯐ ꯑꯗꯨ ꯑꯃ ꯑꯅꯤꯗꯨ ꯅꯨꯡꯉꯥꯏꯔ ꯑꯩ
ꯁꯨ ꯂꯩ ꯂ
ꯑꯩꯣꯏ ꯑꯁ ꯅꯣꯏ ꯅꯪ ꯂꯥꯛꯑꯣ ꯅꯪ ꯂꯥꯛꯄ
ꯊꯝꯕ ꯊꯝꯅꯤꯡꯉꯥꯏ ꯂꯩꯇ꯭ꯔꯦ ꯅꯪ ꯂꯥꯛꯄ ꯃꯇꯝꯗꯗꯤ ꯂꯣꯏ ꯂꯣꯏꯁꯤ ꯊꯅꯅꯤ
ꯏ ꯂꯅꯤ
ꯅꯪ ꯅꯪꯒꯤ ꯅꯪꯒꯤ ꯅꯋꯛꯁ ꯅꯪ ꯇꯦ ꯀꯗꯥ ꯌꯥꯝ ꯄꯠꯇ ꯃꯃ ꯂꯅꯦ
ꯑꯁ ꯅꯪꯒꯤ ꯅꯦꯋꯥꯛꯅ ꯑꯣꯏꯔꯕꯅꯤꯅ ꯑꯩꯒꯤ ꯅꯦꯋꯥꯛꯇꯨꯗꯤ ꯌꯥꯝ ꯐꯌꯦ
ꯃꯣꯛꯁꯦ ꯑꯗꯨꯝ ꯈꯔ ꯀ꯭ꯔꯣꯛ ꯈꯔꯥꯏ ꯈ꯭ꯔꯣꯛ ꯇꯧꯋꯦꯕꯀꯣ ꯑꯗꯨꯝ ꯍꯪꯉꯣꯏꯦ ꯍꯪꯉꯣꯏꯦꯅ ꯁꯥꯕ ꯑꯗꯨꯝ ꯇꯧꯕ
ꯃꯥꯡꯃꯤꯟꯅꯕ ꯑꯣꯏꯔꯝꯒꯅꯤ
ꯍꯪꯅꯔꯦ
ꯍꯟꯗꯛꯁꯦ ꯀꯩꯗ ꯂꯩꯕ꯭ꯔꯥꯅꯪꯅꯦ
ꯑꯩꯈꯣꯏ ꯂꯩꯕ ꯃꯐꯝꯗꯤ ꯍꯥꯏꯕ ꯍꯥꯏꯕ ꯍꯩꯇ꯭ꯔꯦꯅꯦ ꯍꯥꯏꯕ ꯌꯥꯗ꯭ꯔꯔꯤꯅꯦ ꯈꯪꯗ꯭ꯔꯦꯕꯀꯣ
ꯍꯥꯏꯕꯗꯤ ꯅꯪꯒꯤ ꯗꯤꯁꯇ꯭ꯔꯤꯛ ꯍꯥꯏꯕꯅꯤꯗ
ꯀꯩꯕ
ꯗꯤꯁꯇ꯭ꯔꯤ ꯅꯊꯪꯒꯤ ꯗꯤꯁꯇ꯭ꯔꯤꯛ ꯍꯥꯏꯕꯅꯤ ꯇ ꯗꯤꯁꯇ꯭ꯔꯤꯛꯇ ꯂꯩꯕꯅ
ꯁꯤꯣꯏꯒꯨꯝꯕ ꯗꯤꯁꯇ꯭ꯔꯤꯛꯇꯤ ꯈꯪꯅꯔꯦ ꯑꯩꯒꯤ ꯑꯗꯨꯒꯨꯝꯕꯗꯣ ꯍꯥꯏꯕ ꯌꯥꯗ꯭ꯔꯦꯕꯀꯣ
ꯑꯁ
ꯈꯪꯒꯗꯕꯅꯦ ꯑꯩꯅ ꯂꯩꯐꯝꯗꯤ ꯍꯣꯏ ꯑꯗꯨꯅꯤ ꯑꯩꯅ ꯂꯩꯔꯤꯁꯦꯀꯣ ꯎꯆꯤ ꯃ ꯀꯜ ꯎ ꯎꯆꯤ ꯃꯀꯣꯜ ꯍꯥꯏꯗꯔ ꯃꯆꯤ ꯃꯀꯣꯜ ꯍꯥꯏꯔ ꯁꯟꯊꯤ ꯁꯟꯊꯤ ꯁꯟꯊꯤ ꯃꯀꯣꯟ ꯍꯥꯏꯕ ꯈꯪꯗ꯭ꯔꯦ
ꯑꯩꯅ
ꯁꯥꯕꯅ ꯂꯣꯏꯔꯦ ꯁꯥꯕꯅ ꯁꯥꯕꯅ ꯂꯩꯕ ꯌꯥꯗ꯭ꯔꯦ
ꯑꯁ ꯅꯪ ꯍꯟꯗꯛꯁꯦ ꯅꯨꯄꯥ ꯌꯥꯝ ꯀꯣꯏ ꯍꯥꯏꯕꯅꯤꯗ ꯑꯩ
ꯃꯅꯤꯅ ꯄꯥꯄ ꯑꯣꯏꯣꯏꯁ ꯑ
ꯅꯨꯄꯤꯗꯨ ꯈꯔꯖꯄꯣ ꯂꯥꯏꯔꯤꯛꯇꯨ ꯐꯖꯅ ꯇꯝꯃꯒ ꯅꯨꯄꯤ ꯅꯨꯄꯤꯗꯣ ꯅꯨꯄꯤꯗ ꯀꯣꯏꯃ
ꯅꯨꯄꯥ ꯅꯨꯄꯤꯒꯤ ꯍꯧꯖꯤꯛ ꯋꯥꯔꯤ ꯁꯥꯅꯨ ꯅꯣꯏ ꯑꯉꯥꯡ
ꯅꯣꯏ ꯑꯉꯥꯡ ꯑꯣꯏꯔꯤꯕꯀꯣ ꯅꯨꯄꯥ ꯅꯨꯄꯤꯒꯤ ꯋꯥꯔꯤꯁꯦ ꯁꯥꯒꯅꯨꯕ ꯑꯉꯥꯡ ꯑꯣꯏꯔꯤ ꯍꯧꯖꯤꯛ ꯑꯉꯥꯡꯅꯦꯉꯩꯁꯦ
ꯁꯦ ꯈꯪꯗꯔꯦꯗ
ꯑꯔ ꯄꯥꯒꯗꯕꯅꯦꯔꯤꯛꯇ ꯅꯔꯤꯛꯇ ꯒꯌꯥꯟ ꯇꯥꯅ ꯛꯇ ꯐꯣꯀꯁ ꯇꯧꯅꯕꯕ ꯍꯧꯖꯤꯛꯁꯦ ꯀꯩ ꯅꯨꯄꯤ ꯅꯨ ꯄꯥ ꯍꯧꯖꯤꯛ ꯇꯩꯖꯅꯤꯡꯕ ꯅꯣꯏ ꯎꯝ ꯅꯣꯏ ꯌꯨꯡ ꯑꯦ ꯌꯥꯝꯕꯨꯡꯗꯣ ꯑꯦ ꯌꯥꯝꯕꯨꯡꯗꯣ ꯈꯪꯕ꯭ꯔꯣ
ꯑꯩꯅꯦ ꯀꯩ ꯅꯣꯏ ꯅꯪꯒꯤ ꯌꯥꯝꯕꯨꯡꯅꯦ ꯀꯩꯅ
ꯑꯩꯈꯣꯏꯒꯤ ꯅꯪꯒꯤ ꯅꯪꯕꯨ ꯅꯇꯤꯅꯤ ꯑꯩꯈꯣꯏꯒꯤ ꯌꯕꯨꯡꯗꯨꯣ ꯈꯪꯕ꯭ꯔꯣ
ꯈꯪꯗ꯭ꯔꯦꯍꯦ ꯑꯗꯨꯗꯨꯗ
ꯑꯩꯈꯣꯏꯒꯤ ꯌꯥꯝꯕꯨꯡꯗꯨꯅꯤꯅꯦ ꯌꯥꯝꯕꯨꯡ ꯌꯥꯝꯕꯨꯡ ꯆꯨꯟ ꯍꯥꯏꯗꯨꯅ
ꯈꯪꯗꯦ
ꯑꯁ ꯄꯦꯔꯅꯤ
ꯎꯝ
ꯋꯥ ꯍꯥꯏꯕꯗꯤꯡ ꯈꯪꯗꯦꯕ
ꯑꯩꯅ ꯁꯟꯗꯛꯁꯦ ꯅꯌꯥꯝꯦꯝꯕ ꯑꯩ ꯌꯥꯝꯃꯛꯑꯔꯦ
ꯊꯦꯡꯨ ꯊꯦꯡꯖꯤꯜꯂꯛꯄꯅꯤꯅ ꯑꯁ ꯈꯪꯗꯔꯦ ꯇꯨꯝꯁꯨ ꯇꯨꯝꯅꯤꯡꯉꯥꯏꯕꯩ
ꯐꯖꯅꯁꯨ ꯇꯨꯝꯗꯦ ꯄꯩꯁꯥꯒ ꯂꯩꯇꯕꯅꯦ ꯏꯁ
ꯄꯩꯁꯥ ꯂꯩꯗ꯭ꯔꯗꯤ ꯑꯩꯈꯣꯏꯗꯤ ꯀꯔꯝꯍꯥꯏꯅ ꯏꯅꯣ ꯍꯥꯏꯕꯅꯣ
ꯐꯖꯅ ꯂꯥꯛꯄꯅꯦ ꯑꯁ ꯋꯥꯔ ꯑꯩꯗꯣ
ꯑꯗꯨ ꯑꯗꯨꯗꯤ ꯂꯥꯜꯂꯝꯕꯅꯤ ꯑꯩꯁꯨ ꯈꯪꯉꯦꯕꯀꯣ ꯑꯗꯨꯗꯤ ꯎꯝ ꯅꯨꯄꯤꯕꯨꯗꯤ ꯂꯥꯛꯑꯝ ꯑꯃꯅꯤ ꯑꯗꯨ ꯅꯪꯒꯤ ꯍ ꯅꯨꯄꯤ ꯐꯖꯕꯨꯗꯤ ꯂꯥꯛꯑꯔꯝꯃꯣꯏꯕ
ꯅꯨꯄꯤ ꯂꯥꯛꯑꯦ ꯑꯗꯨꯕꯨ ꯑꯩꯗꯤ ꯅꯨꯄꯤ ꯄꯥꯝꯖꯕ ꯅꯝ ꯅꯨꯄꯥꯕꯨ ꯈꯛꯇ ꯌꯦꯡꯅꯤꯡꯕ ꯑꯗꯨ ꯑꯁ
ꯅꯨꯄꯥ ꯑꯣꯏ ꯅꯨꯄꯥꯥꯝꯃꯦꯕ
ꯅꯨꯡꯇꯤꯒꯤ ꯅꯨꯄꯥ ꯑꯃ ꯑꯃ ꯑꯗꯨꯝ ꯑꯩꯅ ꯄꯤꯕꯅꯦꯕ
ꯑꯁ ꯂꯣꯏꯔꯦꯍꯦ ꯅꯪꯁꯨ ꯑꯁ ꯕꯤꯔꯅꯤꯅꯦ ꯄꯨꯔꯥ
ꯂꯣꯏꯕꯅꯦ ꯀꯩꯅꯣ
ꯕꯦꯔꯥ ꯄꯨꯔꯥ ꯕꯦꯔꯥ ꯑꯣꯏꯔꯃꯤꯅꯦ
ꯅꯌꯥꯝꯕꯥꯒꯤꯨꯝꯇꯣꯞ ꯇꯝꯒꯅꯁꯨ ꯑꯗꯨꯃꯥꯏꯅ ꯇꯧꯑꯣ ꯅꯨꯡꯉꯥꯏ ꯌꯥꯝꯦꯝꯉꯥꯏꯦ
ꯑꯩꯈꯣꯏꯗꯤ ꯅꯣꯏꯒꯨꯝꯅ ꯍꯤꯡꯕ ꯃꯤ ꯅꯠꯇꯦ
ꯌꯥꯝ ꯍꯔꯥꯎꯋꯦ ꯑꯩꯗꯣ ꯑꯗꯨꯃꯥꯏꯅ ꯇꯧꯕꯗꯣ
ꯑꯩꯈꯣꯏꯗꯤ ꯌꯥꯝ ꯀꯩꯅꯣ ꯑꯁ ꯃꯩꯇꯩꯗꯅꯁꯨ ꯀꯩꯅꯣ ꯈꯪꯗꯔꯦꯍꯦ ꯌꯥꯝ ꯍꯥꯥ ꯏꯕꯗꯣ ꯋꯥꯏꯕꯀꯣ
ꯈꯪꯗ꯭ꯔꯦ ꯋꯥꯗꯣ ꯍꯥꯏꯅꯤꯡꯕ ꯍꯥꯏ ꯅꯠꯇꯦꯗ ꯋꯥꯑ ꯍꯥꯏꯕ ꯅꯠꯇꯦꯗ ꯍꯥꯏꯕꯗꯤ ꯍꯧꯖꯤꯛꯀꯥꯟꯁꯦ ꯋꯥ ꯍꯥꯏꯅꯤꯡꯕ ꯋꯥꯗꯣ ꯍꯥꯏꯗꯣꯛ ꯀꯄ ꯉꯝꯗꯦꯕꯀꯣ
ꯎꯝ ꯑꯝ
ꯋꯥꯑꯕ ꯍꯥꯏꯅꯤꯡꯉꯥꯏ ꯈꯪꯗꯔꯦ ꯀꯪꯂꯩꯄꯥꯛꯁꯦ ꯑꯁ ꯄ꯭ꯤꯊꯤꯕꯤꯁꯦ ꯍꯡꯕꯗ ꯋꯥꯔꯦ
ꯎꯝ ꯋꯥꯏ
ꯄꯩꯁꯥꯅ ꯂꯩꯇꯕꯅꯦ
ꯂꯩꯔ ꯄꯩꯁꯥꯗꯤ ꯂꯩꯔꯝꯒꯅꯤ ꯅꯣꯏꯗꯤ
ꯑꯩꯈꯣꯏꯗꯤ ꯄꯩꯁꯥ ꯅ ꯅꯣꯏꯅ ꯄꯩꯁꯥ ꯂꯩꯇ꯭ꯔꯒ ꯑꯩꯈꯣꯏ ꯀꯩꯒꯤ ꯄꯩꯁꯥ ꯂꯩꯗꯣꯏꯅꯣ ꯁꯦꯔꯟ ꯇꯨꯔꯟ ꯋꯥ ꯉꯥꯡꯥꯡꯅꯨ ꯒꯣ
ꯄꯩꯁꯥ ꯄꯥꯏꯕ ꯃꯤꯅ ꯄꯩꯁꯥ ꯂꯩꯇꯦ ꯍꯥꯏꯕꯗꯤ ꯑꯁ
ꯀꯣꯏꯗꯕ ꯋꯥ ꯃꯥꯡꯒꯅꯨꯕ ꯅꯣꯏꯅꯤꯅꯦ ꯅꯣꯏ ꯅꯦ ꯄꯩꯁꯥ ꯄꯥꯏꯔꯤꯗꯨ
ꯄꯩꯁꯥ ꯄꯥꯏꯕ ꯃꯤꯅ ꯄꯩꯁꯥ ꯂꯩꯇꯦ ꯍꯥꯏꯕ ꯄꯩꯁꯥ ꯄꯥꯏꯗꯃꯩ ꯃꯤꯅ ꯄꯩꯁꯥ ꯂꯩ ꯍꯥꯏꯕ ꯇꯥꯔꯦ ꯀꯩꯅꯣ
ꯑꯁꯤꯅꯦ ꯄꯨꯟꯁꯤ ꯍꯥꯏꯕꯗꯣ ꯑꯩꯈꯣꯏ ꯄꯨꯟꯁꯤꯁꯦ ꯑꯩꯈꯣꯏ ꯄꯨꯟꯁꯤꯁꯦ ꯌꯥꯝ ꯋꯥꯔꯦꯕ
ꯄꯩꯁꯥ ꯄꯥꯏꯕ ꯃꯤꯁꯤꯡꯅ ꯀꯍꯟ ꯇꯨꯔꯟ ꯇꯧꯔꯛꯄ ꯑꯈꯣꯏꯕꯨ ꯌꯥꯝ ꯊꯤ ꯊꯤꯅ ꯉꯥꯡꯕꯤꯕ ꯑꯗꯨꯅꯦ ꯍꯥꯥ
ꯃꯣꯏꯔꯃꯅꯤ ꯈꯪꯗꯔꯦ ꯇꯗꯤ
ꯑꯦꯁ ꯐꯪꯗ
ꯍ
ꯑꯃꯥꯡ ꯐꯔꯁꯦꯕ ꯑꯗꯨꯗꯤ
ꯇ ꯅꯅꯤ ꯃꯅꯅ ꯂꯣꯏ ꯔꯦ ꯉꯁꯤꯁꯦ
ꯑ ꯑ ꯑꯁꯨ ꯇꯣꯃꯒꯦ ꯑꯃꯨꯛ ꯐꯥꯎꯅꯁꯦ ꯚꯏ ꯑ ꯌꯥꯝ ꯅꯨꯡꯉꯥꯏꯔꯦ ꯍ ꯍ